ꯍꯜꯂꯣ
ꯍꯜꯂꯣ
ꯍꯜꯂꯣ ꯇꯥꯕꯔꯣ
ꯍꯜꯂꯣ
ꯍꯜꯂꯣ
ꯇꯥꯕ꯭ꯔꯣ
ꯇꯥꯏꯑꯦ
ꯍꯜꯂꯣ
ꯍꯜꯂꯣ ꯇꯥꯕ꯭ꯔꯣ ꯇꯥꯕ꯭ꯔꯣ
ꯇꯥꯕ꯭ꯔꯣ
ꯍꯜꯂꯣ
ꯍꯜꯂꯣ
ꯍꯜꯂꯣ
ꯍꯜꯂꯣ
ꯍꯜꯂꯣ ꯍꯜꯂꯣ ꯍꯜꯂꯣ
ꯇꯥꯕ꯭ꯔꯣ ꯇꯥꯕ꯭ꯔꯣ
ꯇꯥꯏꯌꯦ ꯇꯥꯗ꯭ꯔꯣ
ꯍꯜꯂꯣ
ꯑꯁ ꯍꯜꯂꯣ
ꯀꯩꯗꯧꯔꯤꯒꯦ
ꯀꯔꯤꯁꯨ ꯇꯧꯗꯦ
ꯀꯩꯗꯧꯔꯤꯅꯣ
ꯇꯥꯕ꯭ꯔꯣ
ꯑꯩꯗꯤ ꯐꯝꯃꯤꯌꯦ
ꯑꯩꯁꯨ ꯐꯝꯃꯦ ꯇꯥꯕ꯭ꯔꯣ
ꯆꯨꯕ꯭ꯔꯣ
ꯅꯣꯡ ꯆꯨꯗꯦ ꯆꯨꯒꯦ ꯇꯧꯋꯦ ꯅꯣꯡ ꯃꯪꯉꯦ ꯇꯥꯕ꯭ꯔꯣ ꯍꯜꯂꯣ
ꯅꯪ ꯈꯣꯟꯖꯦꯜ ꯇꯥꯗꯦ ꯇꯥꯕ꯭ꯔꯣ ꯌꯨꯝꯗ ꯂꯩꯕ꯭ꯔꯣ ꯎꯝ
ꯇꯥꯔꯕ
ꯈꯔ ꯈꯔ ꯁꯂꯦ
ꯑꯣꯈꯔ ꯆꯨꯔꯕꯣ ꯍꯣꯏꯗꯤ ꯆꯨꯗꯦ ꯆꯨꯒꯦꯗꯤ ꯇꯧꯔꯦ
ꯎꯝ
ꯃꯥꯡꯉꯦ ꯅꯣꯡ ꯃꯥꯡꯉꯦ
ꯊꯕꯛ ꯆꯠꯄ꯭ꯔꯣ
ꯊꯕꯛ ꯆꯠꯇꯦ ꯑꯗꯨꯝ ꯂꯩꯌꯦ ꯅꯪꯤꯠꯒ ꯆꯄ꯭ꯔꯣ ꯇꯄꯣ
ꯑꯍ
ꯉꯁꯥꯏꯗꯣ ꯅꯨꯡꯁꯥ ꯁꯥꯍꯟꯗꯅ
ꯊꯦꯜꯁꯥꯔꯦ
ꯇꯥꯄꯔꯣ ꯅꯨꯡꯁꯥ ꯁꯥꯍꯟꯕꯒꯤ ꯐꯝꯃꯤꯌꯦ ꯆꯈꯁꯗ꯭ꯔꯤꯌꯦꯦ ꯀꯅꯥꯒ ꯏꯊꯟꯇ ꯍꯧꯖꯤꯛꯇꯤ ꯏꯊꯟꯇ ꯂꯩꯗ
ꯊꯦꯡꯅꯦ ꯑꯇꯩꯗꯤ ꯑꯃꯨꯛ ꯂꯥꯒꯗꯧꯔꯦ
ꯍꯣꯏ ꯏꯃꯥꯟꯅꯕꯤ ꯏꯃꯥꯟꯅꯕꯤ ꯑꯅꯤ ꯉꯥꯏꯕ ꯍꯥꯏꯇꯥꯔꯦ
ꯁꯝꯇ ꯂꯩꯗꯨ
ꯔꯃꯖꯤ ꯆꯔ ꯋꯥꯅꯦꯅꯥ ꯏꯔꯦꯗꯥ ꯊꯟꯗꯂꯥꯏꯕꯕꯨ ꯀꯔꯤ ꯂꯩ ꯀꯔꯤ ꯂꯩꯗꯣꯏꯅꯣ ꯀꯔꯤꯕꯨ ꯀꯤꯅꯤꯡꯉꯥꯏ ꯂꯩꯒꯦ
ꯆꯥꯅꯕ
ꯏꯟꯖꯥꯡ ꯍꯥꯎꯇꯦ ꯆꯥꯅꯕ ꯍꯥꯎꯅ ꯊꯣꯡꯉ ꯍꯥꯎꯅꯕ ꯍꯥꯎꯅꯥꯕꯠ ꯍꯉꯣ ꯇꯨꯡ ꯀꯠ ꯆꯔꯣ
ꯄꯦꯅꯕ ꯂꯩꯇꯕ
ꯅꯪ ꯃꯠꯆꯥꯒ ꯊꯝꯕ ꯍꯥꯏꯩꯇ꯭ꯔꯣꯕꯣ
ꯅꯪꯂꯥꯛꯣ
ꯉꯝꯖꯔꯔꯣꯏꯗ ꯑꯩꯗꯤ
ꯅꯪ ꯂꯥꯛꯑꯒ ꯊꯣꯡꯉꯣ ꯑꯍꯥꯎꯕ ꯄꯨꯔꯛꯑꯒ
ꯏꯊꯟꯇ ꯊꯣꯡꯕ ꯇꯥꯕ
ꯑꯩꯅꯀꯣ ꯑꯩꯁ ꯏꯊꯟꯗ ꯊꯣꯡꯉꯉꯥꯏ ꯇꯜꯂꯦꯕ
ꯆꯜꯂꯗꯤ ꯑꯗꯨꯝ ꯂꯥꯝꯃꯒ ꯂꯩꯕ ꯇꯥꯕꯅꯤꯅꯦ ꯏ ꯂꯩ